ꯍꯜꯂꯣ
ꯇꯥꯡ
ꯀꯥꯏꯀꯣ
ꯑꯣ ꯇꯥꯏꯑꯌꯦ
ꯀꯟꯇꯤꯅ꯭ꯌꯨ ꯇꯧꯕꯤꯔꯣ ꯅꯪꯒꯤ ꯋꯥꯔꯤꯗ
ꯑꯍ ꯑꯩ ꯀꯩ ꯌꯥꯏꯔꯍꯤ ꯀꯥꯎ
ꯀꯔꯝꯕ ꯅꯨꯄꯥ ꯄꯥꯝꯒꯦꯕ ꯍ
ꯑꯩꯅ ꯄꯥꯝꯕꯁꯤꯗꯤ ꯋꯥꯡꯕ ꯄꯥꯝꯃꯦ
ꯋꯥꯡꯕ
ꯋꯥꯡꯕ ꯄꯥꯝꯃꯦ ꯂꯣꯌꯦꯜ ꯑꯣꯏꯕ ꯄꯥꯝꯃꯦ
ꯍꯥꯝ
ꯑꯗꯨꯒ ꯋꯥ ꯌꯥꯝ ꯉꯥꯡꯒꯟꯗꯕ ꯊꯕꯛꯇꯣ ꯊꯕꯛꯇꯣ ꯂꯣꯏꯅ ꯈꯪꯕ ꯍꯥꯏꯕꯗꯤ ꯂꯣꯏꯅꯃꯛꯇꯤ ꯅꯣ ꯋꯥꯟ ꯏꯁ ꯄꯔꯐꯦꯛ ꯑꯗꯨ ꯈꯪꯉꯦꯕꯀꯣ ꯑꯗꯨ ꯅꯨꯄꯥꯒꯤ ꯊꯕꯛꯇ ꯂꯩꯗꯅ
ꯎꯝ
ꯅꯨꯄꯤ ꯆꯪꯗꯕ
ꯅꯨꯄꯤ ꯌꯥꯝ ꯆꯣꯞꯇꯕ
ꯅꯠꯇꯦ ꯑꯗꯨꯗꯤ ꯂꯣꯏ ꯌꯔꯗ ꯂꯩꯈ꯭ꯔꯦꯗꯅ ꯍꯥꯏꯗꯤ ꯎꯝ ꯈꯔꯗꯤ ꯅꯨꯄꯥ ꯈꯔꯗꯤ ꯑꯥ ꯅꯨꯄꯥꯒꯤ ꯊꯕꯛꯇꯣ ꯍꯩꯇꯕꯤꯗ ꯅꯨꯄꯤ ꯑꯗꯨꯃꯥꯏꯅ ꯅꯨꯄꯤꯗ ꯗꯤꯄꯦꯟ ꯇꯧꯕ ꯑꯗꯨꯝ ꯂꯩꯗꯅ ꯑꯗꯨꯒꯨꯝꯕꯗꯣ ꯄꯥꯝꯗꯦ ꯍꯥꯏꯗꯤ ꯅꯨꯄꯥ ꯊꯣꯛꯄ ꯄꯥꯝꯃꯦꯅ
ꯑꯣꯀꯦ ꯑꯗꯨꯗꯤ ꯁꯛꯇꯤ ꯌꯦꯡꯗ꯭ꯔꯦ
ꯁꯛꯇꯤ ꯌꯦꯡꯗꯦ ꯑꯩ ꯋꯥꯡ ꯆꯥꯎꯔꯗꯤ ꯌꯥꯔꯦ
ꯅꯪ ꯅꯨꯄꯤꯁꯤꯡꯁꯤ ꯊꯥꯖꯗꯦꯍꯦ ꯑꯃ ꯍꯪꯉꯦ ꯁꯛꯇꯤ ꯌꯦꯡꯗꯦ ꯍꯩꯑꯦ ꯑꯃꯕꯨ ꯍꯪꯉꯦ ꯁꯛꯇꯤ ꯌꯦꯡꯗꯦ ꯍꯩꯑꯦ ꯑꯗꯨꯒ
ꯑꯁꯦꯡꯕꯅꯦ ꯁꯛꯇ ꯌꯦꯡꯗꯦ ꯑꯩꯅ ꯍꯥꯏ ꯑꯩ ꯍꯥꯏꯕꯤ ꯍ ꯌꯦꯡꯗꯦ ꯍꯥꯏꯕꯤꯒꯦꯕꯀꯣ ꯑꯁꯦꯡꯕ ꯅꯨꯄꯤꯗꯤꯅꯦ ꯑꯍꯥꯟꯕꯗꯗꯤ
ꯍꯣꯏ ꯅꯨꯡꯁꯤꯕ ꯍꯥꯏꯗꯤ ꯎꯝ ꯍꯦꯛ ꯎꯕꯗꯗꯤ ꯅꯨꯡꯁꯤꯔꯣꯏꯕꯀꯣ ꯀꯅꯥꯅ ꯅꯨꯡꯁꯤꯒꯅꯤ ꯍꯦꯛ ꯎꯕꯗꯗꯤ ꯃꯥꯕꯨ ꯂꯨꯅ ꯇꯧꯔꯛꯑꯀꯥꯟꯗ ꯀꯦꯌꯔ ꯂꯧꯕꯤꯔꯛꯑꯀꯥꯟꯗ ꯃꯥꯃꯣ ꯐꯥꯔꯁ ꯄ꯭ꯔꯥꯏꯌꯣꯔꯤꯇꯤ ꯊꯝꯃꯛꯑꯀꯥꯟꯗꯅꯦꯕ ꯅꯨꯄꯤꯅ ꯎꯝ ꯅꯨꯡꯁꯤꯔꯛꯀꯗꯣꯏꯁꯦ
ꯐꯖꯨꯔꯗꯇ ꯊꯥꯖꯗꯤꯗꯗꯣ
ꯍꯣꯏ ꯊꯥꯖꯗꯕꯗꯤ ꯌꯥꯏꯕ ꯍꯥꯏꯗꯤ ꯃꯤ ꯃꯤꯒꯤꯈ ꯃꯈꯜꯗꯨꯣ ꯇꯣꯡꯉꯥꯜꯂꯦ ꯑꯩꯒꯤꯗꯤ ꯑꯗꯨꯅꯦ ꯃꯤ ꯑꯇꯣꯞꯄꯒꯤꯗꯤ ꯑꯩ ꯁꯨ ꯂꯣꯏꯅꯃꯛꯇꯤ ꯈꯪꯗꯦꯗꯅ ꯑꯗꯨ ꯑꯩꯅ ꯈꯟꯕꯗꯤ ꯑꯗꯨꯅꯦ
ꯑꯗꯨ ꯀꯨꯆꯨ ꯃꯨꯕ ꯉꯧꯕ ꯀꯔꯤꯝꯇ ꯀꯥꯏꯗꯦ ꯄ꯭ꯔꯣꯕ꯭ꯂꯦꯝ ꯂꯩꯇꯦ
ꯅꯦꯒ꯭ꯔꯣ ꯑꯣꯏꯔꯁꯨ ꯌꯥꯏ
ꯑ ꯑꯗꯨꯗꯤ ꯃꯤ ꯄꯤꯛꯈ꯭ꯔꯗꯤ ꯃꯤ ꯄꯤꯛꯄꯁꯤꯡꯗꯤ
ꯃꯤ ꯄꯤꯛꯄꯁꯤꯡꯅ ꯍꯣꯏ ꯍꯥꯏꯗꯤ ꯄꯥꯝꯗꯦ ꯍꯥꯏꯕ
ꯃꯤ ꯄꯤꯈ꯭ꯔꯒ ꯂꯣꯌꯦꯜ ꯑꯣꯏꯕꯁꯤꯡ ꯐꯦꯠꯐꯨꯜ ꯌꯥꯝ ꯑꯣꯏꯕ ꯊꯕꯛ ꯁꯨꯕ ꯌꯥꯝ ꯀꯟꯕ ꯅꯪꯉꯣꯟꯗ ꯐꯖꯅ ꯀꯦꯌꯔ ꯇꯧꯕꯤꯕ ꯑꯗꯣ ꯃꯤꯗꯤ ꯄꯤꯛꯄ ꯀꯃꯥꯏꯅ ꯇꯧꯕ
ꯑꯗꯨꯅ ꯎꯝ ꯑꯣ
ꯌꯥꯝ ꯐꯠꯇꯕꯗꯤ ꯅꯠꯇꯦ ꯍꯣꯏ ꯐꯩ ꯌꯥ ꯀꯦꯌꯔ ꯂꯧꯕꯤꯔꯗꯤ ꯑꯗꯣ ꯍꯥꯏꯗꯤ ꯑꯩꯒꯤ ꯇꯝꯕꯤ ꯏꯁꯣꯔꯅ ꯑꯩꯒꯤꯅꯦꯅ ꯇꯝꯕꯤꯔꯗꯤ ꯑꯗꯨꯝ ꯆꯠꯄ ꯇꯥꯔꯦꯅꯦ
ꯑꯣꯛꯈꯦ ꯍ ꯌꯥ
ꯁꯣꯔꯅꯥ ꯄꯤꯕꯗ ꯑꯣꯖꯅꯦ
ꯐꯩꯌꯦ ꯐꯩꯌꯦ ꯑꯗꯨꯃꯥꯏꯅ ꯈꯟꯕ ꯑꯣꯏꯔꯒꯗꯤ
ꯅꯪꯗꯤ
ꯑꯩꯗꯤ ꯅꯨꯄꯤꯗꯤ ꯑꯩ ꯑꯁ ꯑꯩꯒꯤꯗꯃꯛ ꯍꯥꯏꯌ ꯍꯥꯏꯔꯗꯤ ꯅꯨꯄꯤꯗꯤ ꯃꯁꯛꯇꯤ ꯐꯖꯕ ꯇꯥꯕꯅꯤ ꯑꯗꯨꯒ ꯃꯤꯁꯨ ꯉꯧꯕ ꯇꯥꯕ ꯀꯨꯆꯨꯁꯨ ꯉꯧꯕ ꯇꯥꯕ ꯃꯁꯛꯁꯨ ꯐꯖꯕ ꯇꯥꯕ ꯗꯦꯟ ꯈꯔꯦꯛꯇꯔꯕꯨꯗꯤ ꯈꯔꯦꯛꯇꯔ ꯃꯤꯟꯁ ꯂꯥꯏꯠ ꯍꯣꯏ ꯂꯝꯆꯠ ꯁꯥꯖꯠꯇꯤ ꯈꯔ ꯐꯖꯕ ꯇꯥꯕꯅꯦ ꯑꯗꯨꯕꯨ ꯐꯥꯔꯁ ꯏꯁꯄꯤꯁꯦꯜꯂꯤ ꯃꯁꯛ ꯐꯖꯔꯒ ꯀꯨꯆꯨ ꯉꯧꯕꯗꯤ ꯌꯥꯔꯦꯗ ꯅꯨꯄꯤꯗꯤ
ꯎꯝ ꯅꯨꯄꯥꯗꯤ ꯃꯁꯛꯇ ꯌꯦꯡꯕꯅꯤ
ꯑꯗꯨꯗꯤ ꯅꯨꯄꯤꯗꯤ ꯁꯛꯄ ꯁꯗꯤ ꯌꯥꯔꯦ ꯑꯗꯨꯝ
ꯑꯗꯨ ꯍꯥꯏꯗꯤꯅꯦ ꯅꯨꯄꯥ ꯈꯔꯈꯩꯗꯤ ꯅꯨꯄꯤꯕꯨ ꯀꯦꯔ ꯂꯧꯕ ꯍꯩ ꯅꯠꯇꯕ ꯃꯤ ꯂꯩꯌꯦꯕꯀꯣ
ꯑꯥ
ꯑꯗꯨꯝ ꯊꯦꯡꯅꯩꯗ ꯍꯥꯏꯗꯤ ꯀꯣꯄꯜ ꯑꯗꯨꯝ ꯎꯕꯗꯣ ꯇꯣꯡꯉꯥ ꯑꯝꯕꯗꯣ
ꯑꯣꯀꯦ
ꯀꯦꯌꯔ ꯂꯧꯕ ꯏꯁꯇꯥꯏꯜ ꯍꯩꯇꯕꯗꯣ ꯅꯨꯄꯤꯅ ꯈ꯭ꯋꯥꯏ ꯄꯥꯝꯃꯤꯁꯦ ꯀꯦꯌꯔ ꯂꯧꯕꯤꯕꯗꯨꯅꯦꯕ ꯀꯣ ꯍꯟꯗ꯭ꯔꯦꯠ ꯄꯥꯔꯁꯦꯟ ꯑꯗꯨꯗ ꯊꯃꯣꯏꯗꯣ ꯆꯪꯈ꯭ꯔꯅꯤ ꯀꯤꯌꯔ ꯂꯧꯕꯤꯔꯒꯦ
ꯑꯗꯨꯗꯤ ꯅꯪꯅ ꯍꯥꯏꯕꯒꯤ ꯃꯇꯨꯡ ꯃꯇꯨꯡꯏꯟꯅ ꯑꯩ ꯅꯪꯒꯤ ꯐꯣꯔꯃꯨꯂꯥꯥꯁꯦ ꯈꯔ ꯁꯤꯖꯤꯟꯅꯕ ꯇꯥꯔꯦ
ꯁꯤꯖꯤꯟꯅꯔꯣ ꯑꯁꯦꯡꯕꯅꯦ
ꯎ ꯎ ꯎ
ꯑ ꯐꯅꯦ
ꯑꯣꯀꯦ ꯑꯗꯨꯗꯤ ꯑꯃ ꯇ꯭ꯔꯥꯏ ꯇꯧꯕ ꯇꯥꯔꯦꯅꯦꯀꯣ ꯇꯨꯡꯒꯤ ꯐ꯭ꯔꯣꯝꯂꯥꯁꯦ ꯁꯤꯖꯤꯟꯅꯔꯒ ꯎꯝ ꯎ
ꯀꯦꯔ ꯂꯧꯕ ꯍꯥꯏꯕꯗꯨꯁꯨ ꯃꯈꯜ ꯂꯩꯌꯦꯀꯣ
ꯑꯣꯀꯦ ꯀꯔꯝꯕ ꯀꯔꯝꯕꯅꯣ
ꯂꯤꯃꯤꯠ ꯍꯦꯜꯂꯁꯨ ꯄꯥꯝꯗꯕꯅꯤ
ꯑꯣꯀꯦ
ꯍꯥꯏꯗꯤ ꯃꯣꯏꯒꯤ ꯐ꯭ꯔꯤꯗꯝꯗꯨꯁꯨ ꯄꯤꯌꯨꯕ ꯃꯈꯣꯏꯗ ꯊꯥꯖꯋꯕ
ꯑꯁ ꯑꯗꯨ ꯑꯗꯨꯗꯤ ꯍꯥꯏ
ꯍꯥꯏꯗꯤ ꯐꯤꯗꯝꯁꯨ ꯄꯤꯒꯗꯕ ꯍꯥꯏꯗꯤ ꯃꯣꯏꯅ ꯎ ꯄꯨꯔꯥ ꯀꯣꯏꯁꯦꯟ ꯁꯦꯟꯅꯔꯒ ꯂꯩ ꯑꯃꯨꯛ ꯄꯨꯔꯥ ꯂꯤꯃꯤꯠ ꯍꯦꯜꯂꯒ ꯀꯣꯏ ꯁꯦꯟꯖꯟꯅꯔꯒꯗꯤ ꯇꯧꯕ ꯈꯨꯗꯤꯡꯒꯤ ꯍꯥꯏꯗꯤ ꯑꯦꯛꯖꯥꯝꯄꯜ ꯃꯦꯁꯦꯁ ꯊꯥꯕ ꯊꯥꯕꯒꯨꯝꯕ ꯂꯣꯏꯅ ꯊꯥꯔꯛꯑꯣ ꯏꯁꯀ꯭ꯔꯤꯟ ꯁꯣꯠ ꯇꯧꯔꯛꯑꯣ ꯄꯨꯔꯥ ꯇꯧꯕꯗꯨꯁꯨ ꯅꯨꯄꯤꯅꯁꯨ ꯄꯨꯔꯥ ꯍꯩꯅꯔꯛꯇꯕꯅꯦꯕ ꯑꯃꯨꯛ ꯀꯥ ꯍꯦꯟꯖꯤꯜꯂꯗꯤ
ꯑꯩꯗꯤ ꯑꯗꯨꯃꯥꯏꯅ ꯇꯧꯅꯤꯡꯉꯤꯅꯦ
ꯍꯣꯏ ꯇꯧꯕꯗꯤ ꯇꯧꯒꯗꯕꯅꯦꯕ ꯑꯗꯨ ꯃꯇꯥꯡ ꯃꯇꯝ ꯂꯩꯗꯅ
ꯑꯩꯒꯤ ꯅꯨꯄꯤ ꯑꯣꯏꯈ꯭ꯔꯗꯤ ꯃꯤꯕꯨꯁꯨ ꯋꯥ ꯉꯥꯡꯍꯟꯅꯤꯡꯗꯦ ꯇꯦꯛꯁꯨ ꯇꯍꯅꯤꯡꯗꯦ ꯂꯩꯗꯅ ꯑꯗꯨꯃꯥꯏꯅ ꯇꯧꯋꯦꯕ ꯑꯗꯣ ꯑꯃꯨꯛ ꯅꯣꯏ ꯅꯨꯄꯤꯁꯤꯡꯅ ꯁꯥꯎꯕꯗꯣ
ꯅꯠꯇꯦꯗ ꯍꯥꯏꯅ ꯍꯥꯏꯕꯗꯤ ꯀꯩꯅꯒꯤ ꯃꯃꯥꯅꯕꯤ ꯃꯃꯥꯟꯕꯤꯏꯒ ꯑꯩꯒ ꯀ ꯄꯨꯟꯕꯗꯨ ꯐꯥꯎꯅꯤ ꯈꯔꯗꯤ ꯁꯥꯎꯕ ꯂꯩꯌꯦꯕ
ꯑꯣ
ꯆꯠꯄ ꯌꯥꯗ ꯀꯥꯏꯅꯪꯠꯇꯦꯅ
ꯑꯥ
ꯏꯃꯥꯟꯅꯕꯤꯈꯩꯁꯦ ꯊꯦꯡꯅꯔꯦꯕꯀꯣ ꯃꯣꯏꯁꯨ ꯑꯩꯉꯣꯟꯗ ꯍꯥꯏꯔꯛꯑꯦꯕ
ꯎꯝ ꯎꯝ
ꯍꯟꯗꯛ ꯈꯛꯇꯁꯨ ꯏꯃꯥꯟꯅꯕꯤꯗꯣ ꯅꯨꯄꯥ ꯀꯥꯏꯅꯔꯤꯅꯦ ꯑꯗꯨ ꯅꯨꯄꯥꯗ ꯅꯨꯡꯕꯨꯗꯤ ꯅꯨꯡꯁꯤ ꯌꯥꯅ ꯃꯃꯥ ꯃꯃꯥ ꯃꯄꯥꯈꯩꯁꯨ ꯌꯥꯎ ꯌꯥꯗꯕ ꯍꯟꯗ ꯈꯛꯇꯅꯦ ꯊꯥ ꯑꯃ ꯐꯥꯗ꯭ꯔꯤ ꯍꯥꯏꯅꯒꯤꯗ ꯌꯥꯝ ꯅꯨꯡꯁꯤꯔꯅ ꯃꯥꯅ ꯑꯩꯉꯣꯟꯗ ꯍꯥꯏꯕ ꯀꯦꯔꯣ ꯂꯧꯃꯟꯗꯅ ꯑꯩꯗꯣꯏ ꯅꯨꯡꯒꯤꯗꯤ ꯅꯨꯡꯁꯤꯗ ꯑꯩꯅ ꯆꯠꯄꯗꯣ ꯏꯃꯥꯟꯅꯕꯤ ꯏꯃꯥꯟꯅꯕ ꯍꯦꯛ ꯄꯨꯟꯕꯗꯣ ꯑꯗꯨꯐꯥꯎ ꯃꯥꯅ ꯊꯥꯖꯗꯕꯤꯗ ꯑꯩꯕꯨ ꯀꯣꯏꯁꯟ ꯁꯦꯟꯅꯔꯒ ꯌꯦꯡꯉ ꯂꯥꯛꯅꯦ ꯑꯩꯉꯣꯟꯗꯅ ꯍꯥꯏꯔꯛꯑꯦꯕ ꯃꯃꯥ ꯃꯄꯥ ꯀꯩꯁꯨ ꯌꯥꯗꯦ ꯍꯥꯏꯁꯦ ꯗꯤ ꯇ ꯃꯅꯤꯏꯗ
ꯑꯗꯨꯅ ꯐꯗ꯭ꯔꯣꯅꯦ ꯑꯗꯨ ꯅꯨꯄꯥꯗꯤ ꯑꯗꯨ ꯇꯧꯕ ꯇꯥꯕꯅꯤꯅꯦ ꯃꯥꯒꯤ ꯃꯊꯧꯅꯤꯅꯦ ꯑꯩ ꯑꯣꯏꯔꯁꯨ ꯇꯧꯅꯤ
ꯑꯩꯒꯤ ꯑꯣꯄꯣꯅꯦꯟꯗꯣ ꯑꯩꯅ ꯅꯉꯣꯟꯗ ꯍꯥꯏꯖꯕꯅꯤꯅ ꯅꯨꯄꯥꯒꯤꯗꯤ ꯅꯨꯄꯤꯗꯣ ꯃꯁꯛ ꯐꯖꯔꯅꯤ ꯏꯪ ꯇꯞꯄꯅꯤ ꯃꯥꯅ ꯍꯥꯏꯕꯗꯣ ꯏꯟꯕꯤꯔꯗꯤ ꯌꯥꯔꯦ
ꯌꯥꯔꯦ ꯍꯣꯏ ꯑꯗꯨꯃꯛꯅꯤ
ꯎꯝ
ꯆꯍꯤ ꯀꯌꯥ ꯁꯨꯔꯒꯦ ꯅꯨꯡꯗꯤ
ꯑꯣꯔꯦꯅ ꯍꯥꯏꯒ
ꯍꯥꯏꯕ ꯌꯥꯗꯕ꯭ꯔꯣ
ꯌꯥꯗꯦ
ꯑꯆꯦ ꯑꯁ ꯉꯔꯥꯡ ꯂꯩꯩꯁꯥꯕꯤ ꯁꯔꯤ ꯑꯃꯒ ꯐꯣꯟ ꯁꯥꯟꯅꯕꯗ ꯕꯣꯔꯤꯡ ꯆꯨꯌꯦ ꯀꯣꯜ ꯇꯧꯕꯅꯦꯕ ꯐꯔꯁꯗꯤ ꯃꯦꯁꯦꯁ ꯊꯅ ꯃꯦꯁꯦꯁ ꯊꯥꯔꯒ ꯀꯣꯜ ꯇꯧꯔꯛꯑꯣ ꯍꯥꯏꯔꯕꯤ ꯀꯣꯜ ꯇꯧꯔꯒ ꯏꯁꯥꯕꯤ ꯁꯥꯔꯤ ꯌꯔꯝꯕ ꯋꯥꯟꯗ
ꯑ
ꯑꯗꯒꯤ ꯋꯥꯔꯤ ꯁꯥꯟꯅꯗ꯭ꯔꯦ ꯑꯩꯁꯨ ꯑꯗꯨꯝ ꯊꯝꯈ꯭ꯔꯦ
ꯑ ꯃꯤꯅꯤꯗ ꯁ ꯑ
ꯃꯥꯅ ꯑꯣꯏꯅ ꯑꯣꯖꯥ ꯁꯥꯔꯛꯄꯗꯨꯒꯤ ꯑꯩ ꯇꯥꯅꯤꯡꯗꯕꯤ ꯊꯝꯈ꯭ꯔꯕ
ꯑꯥ ꯆꯨꯝꯃꯦ ꯅꯪꯅ ꯍꯥꯏꯕꯗꯨꯁꯨ ꯄꯣꯏꯟ ꯑꯃ ꯂꯩꯔꯦ ꯅꯨꯄꯥꯒꯤ ꯃꯈꯥꯗ ꯅꯨꯄꯤꯗꯨ ꯂꯩꯒꯗꯕ ꯅꯨꯄꯥꯒꯤ ꯃꯊꯛꯇ ꯂꯩꯔꯣꯏꯗꯕ ꯅꯨꯄꯥꯅ
ꯎꯝ ꯑꯗꯨꯅꯤ ꯎꯝ ꯑ
ꯔꯦꯁꯄꯦꯠ ꯇ ꯁꯄꯥꯥ ꯃ ꯋꯥꯅ ꯄꯥ ꯀꯩꯁ
ꯃꯥꯅꯤ ꯃꯥꯅꯤ
ꯑ ꯈꯪꯗꯦꯗ ꯅꯠꯇ꯭ꯔ
ꯈꯪꯗ꯭ꯔꯦ ꯈꯪꯗ꯭ꯔꯦ
ꯅꯨꯡꯁꯤꯕ ꯉꯥꯛꯇꯅꯤ ꯅꯨꯡꯁꯤꯅꯕ ꯉꯥꯛꯇꯅꯦꯕ ꯍꯥꯏꯗꯤ
ꯅꯪꯁꯨ ꯅꯨꯡꯁꯤꯅꯕ ꯂꯩ ꯍꯧꯖꯤꯛ ꯍꯧꯖꯤꯛ ꯂꯩꯔꯤꯕꯣ ꯅꯠꯇ꯭ꯔꯒ ꯀꯃꯥꯏꯅ ꯇꯧꯔꯤꯒꯦ ꯅꯪꯒꯤ ꯔꯤꯂꯦꯁꯟꯁꯤꯞ ꯏꯁꯇꯦꯇꯁ ꯁꯤꯌꯥꯔ ꯇꯧꯕꯤꯕ ꯌꯥꯒꯗ꯭ꯔꯣ ꯂꯩꯇꯦ
ꯂꯩꯇꯦ ꯑꯗꯨꯕꯨ ꯃꯔꯛ ꯃꯔꯛꯇꯗꯤ ꯐꯣꯟ ꯇꯧꯕ ꯍꯥꯏꯕꯗꯨꯗꯤ ꯂꯩꯌꯦꯕ ꯑꯗꯨ ꯔꯤꯂꯦꯁꯟꯁꯤꯞꯃꯛꯇꯤꯗ꯭ꯔꯦ
ꯀꯔꯤꯒꯤꯅꯣ ꯏꯟꯇꯔꯦꯁ ꯂꯩꯇꯕꯤꯒꯤꯑꯣ
ꯏꯟꯇꯔꯦꯁꯕꯨꯗꯤ ꯂꯩ ꯑꯗꯣ ꯑꯐꯕ ꯐꯪꯗꯕ
ꯑꯥ
ꯆꯥꯅꯕ ꯐꯪꯗꯕ ꯐ꯭ꯂꯗꯤ ꯄꯤꯄꯜ ꯅꯛꯇ
ꯍꯥꯥ ꯀꯔꯤꯌꯦꯕ
ꯃꯃꯤꯗꯤ ꯌꯥꯝꯌꯥꯝꯕ ꯉꯥꯛꯇ ꯑꯣꯏꯕ
ꯃꯃꯤꯗꯃ
ꯎꯝ
ꯑꯩꯁꯨꯅꯦ ꯑꯩ ꯋꯥꯔꯤ ꯑꯃ ꯂꯤꯕꯤꯒꯦꯕꯀꯣ
ꯑꯝ
ꯑꯩꯁꯨ ꯍꯥꯏꯕꯗꯤ ꯃꯥꯕꯨ ꯅꯨꯡꯁꯤꯅꯔꯅꯤ ꯍꯥꯏꯔꯗꯤ ꯑꯩꯁꯨ ꯇꯦꯁ ꯇꯧꯋꯤꯕꯀꯣ ꯈꯪꯕ꯭ꯔꯥ
ꯑꯣꯀꯦ ꯀꯃꯥꯏꯅ ꯇꯦꯁ ꯇꯧꯕ
ꯍꯦꯜ ꯇꯧꯁꯨ ꯌꯥꯃꯦ ꯍꯥꯏꯕꯗꯤ ꯏꯃꯥꯟꯅꯕꯤ ꯌꯥꯎꯗꯦ ꯁꯨꯡꯌꯥ ꯌꯥꯎꯗꯦ
ꯑꯣꯈꯤ
ꯏꯃꯥꯟꯅꯕꯤꯈꯩꯗ ꯇꯧꯍꯜꯂ ꯑꯩꯅ ꯑꯦꯀꯥꯎꯟ ꯑꯃꯗ ꯇꯧꯔ ꯇꯧꯋꯦ
ꯎꯝ
ꯑꯗꯨꯒ ꯍꯥꯟꯟꯁꯨ ꯈꯪꯕ꯭ꯔꯥ ꯏꯃꯥꯟꯅꯕꯤꯗ ꯑꯩꯅ ꯐꯣꯟꯗꯣ ꯑꯩꯅ ꯄꯥꯏꯔꯒ ꯏꯃꯥꯟꯅꯕꯤꯒꯤ ꯏꯃꯥꯟꯅꯕꯤꯒ ꯑꯩꯒ ꯇꯨꯝꯃꯤꯟꯅꯕ ꯑꯗꯨ ꯅꯨꯃꯤꯠꯇꯣ ꯑꯗꯨꯒꯤ ꯏꯃꯥꯟꯅꯕꯤꯒꯤ ꯐꯣꯟꯗꯣ ꯑꯩ ꯄꯥꯏꯔꯦ ꯑꯗꯨꯒ ꯇꯦꯛꯁ ꯊꯖꯔ ꯂꯩꯦ ꯑꯗꯨꯒ ꯁꯠ ꯁꯠ ꯔꯤꯄ꯭ꯂꯥꯏ ꯄꯤꯂꯛꯑꯦ ꯑꯗꯨꯒ ꯑꯗꯨꯝ ꯄꯨꯔꯥꯗꯅꯦ ꯆꯪꯉꯥꯏꯁꯦ ꯑꯗꯨꯗꯤꯗꯒꯤ ꯑꯣ ꯅꯪ